ꯑꯣ ꯇꯄ
ꯍꯧ ꯇꯥꯏꯦ
ꯀ ꯇꯧꯔꯤꯅꯣ ꯍꯧꯖꯤꯛꯅ ꯍꯧꯒꯠꯄ꯭ꯔꯣ
ꯎꯝ ꯉꯁꯥꯏ ꯇꯔꯛꯀꯗꯤ ꯐꯃꯨꯡꯗ ꯂꯩꯔꯤ ꯑꯗꯨꯕ
ꯑ ꯌꯨꯝꯗꯔꯣ
ꯎꯝ ꯌꯨꯝꯗꯅꯦ
ꯅ ꯆꯥꯛ ꯊꯗ꯭ꯔꯣ
ꯉꯗ
ꯉꯜꯂꯤ ꯁꯤꯒ ꯇꯔꯦ
ꯃꯜꯂꯤ
ꯅꯪ ꯁꯀꯨꯜꯗ ꯀꯗ꯭ꯔ
ꯀꯣꯂꯦꯖꯅꯦ
ꯑꯣ ꯀꯣꯂꯦꯖ ꯀ꯭ꯔꯤꯅꯥꯔꯁ ꯇꯧꯕ꯭ꯔꯣ
ꯃꯦꯠ ꯑꯩ ꯅꯪꯕꯨ ꯑꯩ ꯑꯥꯎ ꯑꯩ ꯅꯪꯕꯨ ꯈꯪꯕꯒꯨꯝ ꯇꯧꯋꯦ
ꯑꯩ ꯑꯩꯁꯤ ꯑꯩꯁꯨ ꯅꯪꯒꯤ ꯃꯤꯟꯗꯣ ꯈꯪꯕꯒꯨꯝ ꯇꯧꯏ
ꯑꯩ ꯈꯪꯉꯦ ꯅꯪꯕꯨ
ꯁꯅꯔꯣ
ꯅꯍꯥꯟꯈꯩ ꯏꯟꯁꯇꯥꯒ꯭ꯔꯥꯝꯗ ꯇꯦꯛꯁ ꯊꯥꯕꯗ ꯑꯗꯨ ꯑꯣꯏꯔꯝꯅꯤ
ꯑꯁ ꯑꯩꯒꯤ ꯌꯨꯖꯔ ꯅꯦꯝ ꯀꯔꯝꯍꯥꯏꯅ ꯊꯥꯕ꯭ꯔꯥ ꯑꯗꯨꯗꯤ
ꯀꯥꯎꯈ꯭ꯔꯦ ꯑꯩ ꯏꯟꯁꯇꯥ ꯄꯥꯏꯗꯕ ꯀꯨꯏꯈ꯭ꯔꯕꯒꯤ
ꯎꯝ
ꯁꯍꯥ ꯄꯇ ꯃꯃꯥꯟꯅꯕꯅꯦ ꯍꯥꯏꯕꯗꯣ
ꯍꯣꯏ ꯃꯥꯅꯦ ꯅꯪꯒꯤ ꯏꯟꯁꯇꯥꯒ꯭ꯔꯥꯝ ꯌ ꯀꯔꯤ ꯍꯥꯏꯕ
ꯑ ꯏꯟꯁꯇꯥꯒ꯭ꯔꯥꯝ ꯄꯥꯏꯗꯕ ꯀꯨꯏꯈ꯭ꯔꯦꯕ ꯑꯩꯒꯤ ꯗꯤꯑꯛꯇꯤꯚꯦꯠ ꯇꯧꯕꯤꯈ꯭ꯔꯦꯕ
ꯌꯥ
ꯑꯗꯣꯀꯦ
ꯑꯩꯁꯦ ꯅꯪ ꯎ ꯅꯪꯒꯤ ꯃꯤꯟ ꯎꯕ ꯀꯥꯟꯗꯀꯣ
ꯑꯥ
ꯑꯃꯒꯨꯝ ꯈꯟꯕ ꯑꯗꯣ ꯀꯥꯎ ꯍ
ꯅꯪꯒꯤꯕꯤ ꯑꯩ ꯈꯪꯉꯦ ꯈꯪꯉꯦ ꯍꯧꯖꯤꯛ ꯅꯤꯡꯁꯤꯡꯂꯛꯑꯦ
ꯁꯍꯥꯕꯥꯗꯤ ꯈꯪꯕ꯭ꯔꯥ
ꯁꯍꯥꯕ ꯈꯪꯅꯤ ꯍꯣꯏ
ꯑꯣ ꯑꯗꯨꯗꯤ ꯅꯪ ꯏꯟꯄꯨꯏꯅꯤꯀꯣ ꯔꯣꯡꯉꯥꯏꯔꯣ
ꯈꯪꯗꯦ
ꯑ ꯍꯥꯏꯕꯗꯤ ꯅꯪ ꯏꯟꯄꯏꯔꯣ ꯑꯅꯠꯇ꯭ꯔꯗꯤ ꯔꯧ ꯔꯣꯃꯔꯣ ꯍꯥꯏ ꯍꯥ
ꯈꯪꯗꯦꯕ
ꯅꯪ ꯔꯣꯡꯃꯥꯏꯔꯣ ꯏꯟꯄꯨꯏꯔꯣ ꯍꯥꯏꯕꯅꯤ
ꯈꯪꯗꯦ ꯑꯗꯣ
ꯏꯁ ꯅꯪ ꯅꯪꯒꯤ ꯇ꯭ꯔꯥꯏꯞ ꯈꯪꯗꯦ
ꯈꯪꯗꯦ
ꯅꯪ ꯀꯥꯏ ꯁ꯭ꯀꯨꯜ ꯇꯝꯕ꯭ꯔꯣ
ꯎꯝ ꯐꯥꯎꯗ
ꯁꯅꯃꯦꯦꯁ ꯑ ꯎꯝ ꯑꯣ ꯑꯣ ꯑꯣ ꯅꯝ ꯃꯦꯠꯆꯂ ꯍꯥꯏꯨ ꯑ ꯑꯩ ꯈꯗ ꯍ ꯍ ꯍ ꯑ ꯏꯃ ꯅꯇ ꯑꯦꯁꯇꯀ ꯃꯥꯜꯦ ꯍ
ꯍꯣꯏ
ꯅꯪ ꯃꯦꯁ ꯂꯣꯍꯥ ꯀꯥꯟꯅ ꯀꯥꯈ ꯅꯤꯡꯁꯤꯡꯕꯈꯣ ꯑꯁ ꯅꯧ ꯃꯦꯠꯁ ꯂꯧꯧꯕꯔꯗꯐꯥꯕ ꯌꯥꯝꯐꯥꯔꯕꯅꯤꯅꯦ ꯂꯩꯔꯤ
ꯐꯗꯦ
ꯏꯌꯥ ꯑꯩꯗꯤ ꯃꯦꯆꯕꯨ ꯀ
ꯀꯩ ꯇꯔꯔꯤꯅ
ꯁꯀꯤꯗ ꯇ ꯍꯧꯒꯠꯇ꯭ꯔꯤ ꯍꯧꯖꯤꯛ ꯐꯨꯠꯕꯣꯜ ꯌꯦꯡꯉꯒ ꯅꯪ ꯀꯅꯥꯒꯤꯦ ꯐꯔꯣ
ꯑꯔꯖꯦꯟꯇꯤꯅꯥ ꯍꯧꯖꯤꯛ ꯑꯩꯁꯨ ꯌꯦꯡꯉꯒ ꯇꯣꯛꯄ ꯀꯩꯅꯣ ꯃꯦꯠꯁ ꯂꯣꯏꯈꯕꯒꯤ ꯊꯂꯛꯄꯗ ꯉꯥꯏꯔꯤ
ꯑꯣ ꯑ ꯑꯔꯖꯦꯟꯦꯟꯇꯅꯔꯣ ꯅꯅꯥꯥꯎꯁꯨꯣ
ꯎꯝ
ꯊꯝꯆꯥ ꯄꯤꯕ ꯌꯥꯏꯅꯦ ꯑꯗꯨꯗꯤ
ꯅꯪꯗꯤ ꯀꯝꯕ ꯇꯤꯝ
ꯑꯩꯁꯨꯗ ꯅꯥꯅꯦ ꯑꯁ ꯑꯩ ꯄꯦꯅꯥꯗꯣꯒꯨꯝꯕ ꯁꯄꯣꯔꯠ ꯇꯧꯅꯤꯡꯗꯦ
ꯑ
ꯅꯪ ꯀ꯭ꯔꯤꯁꯀꯨ ꯇꯝꯃꯤꯟꯅꯣ ꯏꯝꯐꯥꯜꯗ
ꯈꯪꯗꯦ
ꯅꯪꯗꯤ ꯁ꯭ꯀꯨꯜ ꯍꯥꯏꯔꯒ
ꯑꯩꯒꯤ ꯁꯀꯨ ꯃꯃꯤꯡ ꯈꯪꯗꯦꯕ
ꯑꯁ ꯑꯗꯨꯗ ꯀꯃꯥꯏꯟꯅ ꯁ꯭ꯀꯨꯜ ꯇꯝꯂꯤꯕ ꯕ꯭ꯂꯥꯏꯟꯗ
ꯕꯂꯥꯏꯟꯗ ꯇꯝꯅꯤꯌꯦ
ꯌꯥ ꯁ ꯑꯗꯨꯗ
ꯎꯝ
ꯅꯪ ꯀꯝꯄ꯭ꯌꯨꯇꯔ ꯁꯥꯏꯟꯁ ꯂꯧꯕꯔꯣ ꯀ꯭ꯂꯥꯁ ꯑꯦꯂꯕꯟ ꯇꯨꯋꯦꯜꯇꯥ
ꯎꯝ ꯂꯧꯗꯦ ꯅꯪꯗꯤ
ꯑꯁꯠꯇ ꯁꯥꯏꯟꯁ ꯂꯧꯔꯝꯕ ꯑꯩ
ꯀꯝꯄ꯭ꯌꯨꯇꯔ ꯁꯥꯏꯟꯁ ꯂꯧꯋꯦ
ꯎꯝ
ꯅꯪ ꯍꯟꯗꯛ ꯇꯨꯋꯦꯜꯐ ꯊꯥꯕ꯭ꯔꯣ
ꯍꯣꯏ
ꯑꯣ
ꯔꯤꯖꯜꯗꯤ ꯀꯃꯥꯏꯅ ꯇꯧꯔꯦ
ꯎꯝ ꯏ ꯏꯀꯥꯏꯍꯦ
ꯐꯥꯔꯁ ꯗꯤꯚꯖꯟ ꯐꯥꯔꯁ ꯗꯤꯚꯖꯟꯗ ꯁꯦꯀꯦꯟ ꯗꯤꯚꯖꯟꯗ
ꯐꯥꯔꯁꯇꯗꯤ ꯊꯣꯛꯑꯦ ꯑꯗꯣ ꯄꯥꯔꯁꯦꯟꯇꯦꯖꯇꯤ ꯑꯁꯤ ꯌꯥꯝꯗ ꯋꯥ ꯑꯩꯒꯤ ꯄꯔꯁꯦꯟꯇꯦꯖ ꯅꯪꯒꯤ ꯅꯪ ꯄꯔꯁꯦꯟꯇꯦꯖ ꯀꯌꯥ ꯂꯧꯕ꯭ꯔꯥ ꯎ ꯏꯂꯚꯦꯟ ꯇꯨꯋꯦꯜꯐꯗ ꯍꯥꯥ ꯇꯥꯕꯔꯣ ꯍꯜꯂꯣ ꯍꯜꯂꯣ ꯍꯜꯂꯣ